ꯍꯜꯂꯣ
ꯍꯜꯂꯣ
ꯍꯜꯂꯣ ꯍ ꯇꯥꯏ ꯇꯥꯏ
ꯑꯣ ꯀꯩꯅꯣ ꯇꯧꯕ ꯑꯩꯁꯦ
ꯎꯝ
ꯅꯪꯉꯣꯟꯗ ꯋꯥ ꯑꯃꯇ ꯍꯪꯒꯦꯩꯅ ꯇꯧꯕꯅꯦ
ꯀ ꯏ ꯋꯥꯔꯒꯆꯦ
ꯑꯁ ꯑꯩꯗꯤ ꯁꯣꯝꯗ ꯑꯩꯅ ꯄꯥꯝꯃꯤꯁꯦ ꯑꯩꯈꯣꯏꯒꯤ ꯎꯝ ꯃꯅꯤꯄ ꯂꯣꯂꯒ ꯍꯥꯏꯔꯒꯅ ꯁꯥꯟ ꯑꯗꯨꯒ ꯏꯪꯂꯤꯁꯇ ꯍꯥꯏꯔꯒꯅ ꯃꯤꯂꯦꯠꯀ ꯍꯥꯏꯕꯗꯣ
ꯑꯣ
ꯃꯤꯂꯦꯠꯇꯣ ꯈꯔ ꯊꯥꯒꯦ ꯇꯧꯕꯅꯤꯅꯦ ꯍꯥꯏꯗꯤ ꯑꯩꯈꯣꯏꯒꯤ ꯀꯩꯅꯣꯁꯦ ꯑꯩꯈꯣꯏꯒꯤ ꯆꯤꯟꯖꯥꯛꯁꯦ ꯐꯖꯅ ꯆꯥꯗ꯭ꯔꯒꯗꯤ ꯑꯩꯈꯣꯏꯒꯤ ꯂꯥꯏꯅꯥ ꯂꯩꯕ ꯃꯤꯁꯤꯡꯁꯦ ꯗꯥꯏꯕꯤꯇꯤꯁꯀꯨꯝꯕ ꯑꯗꯨꯒ ꯀꯩꯅꯣ ꯅꯨꯄꯤ ꯀꯩꯀꯥ ꯂꯩꯕ ꯃꯤꯁꯤꯡꯁꯦ
ꯎꯝ
ꯆꯥꯛ ꯆꯥꯕꯁꯦ ꯍꯛꯆꯥꯡ ꯁꯣꯛꯏ ꯈꯣꯠꯂꯤꯅ ꯍꯥꯏꯗꯅ
ꯍꯣꯏ ꯍꯣꯏ ꯎꯝ
ꯑꯗꯨꯅ ꯑꯩꯈꯣꯏ ꯕꯕꯥꯗꯨꯁꯨ ꯀꯩꯅꯣ ꯆꯥꯏ ꯍꯥꯏꯕ ꯃꯤꯂꯦꯠꯇ ꯑꯣꯏꯅ ꯆꯥꯏꯑꯕ ꯃꯥꯥꯏꯗꯤ ꯃꯤꯂꯦꯠꯁꯦ ꯐꯥꯏꯕꯔ ꯌꯥꯝꯅ ꯌꯥꯎꯕ ꯀꯩꯀꯥ ꯑꯣꯏꯗꯅ
ꯑꯥ
ꯑꯗꯨꯗꯨꯅ ꯑ ꯑꯩꯈꯣꯏꯅ ꯕꯖꯥꯔꯗꯒꯤ ꯂꯩꯕ ꯈꯣꯠꯄ ꯇꯧꯕꯁꯦ
ꯑꯥ
ꯄꯩꯁꯥꯁꯦ ꯌꯥꯝ ꯄꯨꯊꯥꯡ ꯉꯝꯗ꯭ꯔꯕ ꯍꯥꯏꯇꯥꯔꯦ ꯃꯤꯂꯦꯠꯁꯦ ꯌꯥꯝ ꯇꯥꯡꯉꯦꯕ
ꯑꯣ ꯍꯣꯏ ꯇꯥꯡꯕꯅꯤ ꯏꯆꯦ
ꯑꯗꯨꯅ ꯑꯩꯁꯦ ꯍꯟꯗꯛꯇꯤ ꯑꯩꯈꯣꯏꯒꯤ ꯊꯕꯥꯁꯨ ꯑꯗꯨꯝ ꯆꯥꯕꯅꯤꯅ ꯑꯗꯒꯤ ꯑꯩꯈꯣꯏꯁꯨ ꯑꯗꯨꯝ ꯆꯥꯕ ꯌꯥꯏ ꯅꯠꯇ꯭ꯔꯥ ꯐꯥꯏꯕꯔ ꯌꯥꯝ ꯌꯥꯎꯕꯗꯣ ꯍꯧꯖꯤꯛꯀꯥꯟꯗꯤ ꯅꯣꯏꯕ ꯈꯣꯠꯄ ꯇꯧꯅꯔꯕꯅꯤꯅ ꯑꯗꯨꯗ ꯑꯩꯅ ꯚꯂꯦꯖꯇ ꯑꯣꯏꯅ ꯊꯥꯛꯑꯒꯦꯅ ꯁꯨꯝ ꯈꯟꯕ ꯍꯥꯏꯇꯥꯔꯦ ꯑꯗꯣ ꯅꯣꯏꯒꯤꯗꯤ ꯀꯩꯅꯣ ꯇꯧꯋꯤꯗꯅ ꯆꯅꯥꯟ ꯀꯕꯣꯛ ꯁꯦꯝꯕꯒꯤ ꯍꯧꯗꯤ ꯆꯥꯗꯥꯟꯗꯣ ꯃꯌꯥꯝ ꯃꯌꯥꯝ ꯊꯥꯏꯗꯅ
ꯍꯣꯏ ꯊꯥꯏꯁ
ꯑꯗꯨꯗꯨꯒꯤ ꯑꯩꯅ ꯅꯣꯏꯗꯨꯅ ꯅꯣꯏꯒꯤꯅ ꯀꯧꯕꯣꯛꯈꯤꯅꯤꯗꯅ ꯑꯩꯒꯤꯅ ꯊꯔꯤꯛꯀꯤ ꯆꯥꯛꯀꯤ ꯇꯥꯏꯞꯇ ꯑꯗꯨꯝ ꯊꯣꯡꯉ ꯆꯥꯅꯕ ꯍꯟꯗꯛꯇꯤ ꯂꯧ ꯑ ꯂꯧꯈꯥꯏ ꯑꯃ ꯍꯥꯏꯇꯥꯔꯦꯅꯦ ꯁꯪꯒꯣꯝꯒꯤ ꯇꯪꯈꯥꯏ ꯑꯃ ꯑꯗꯨꯗꯣ ꯊꯥꯒꯦꯅ ꯈꯟꯕ ꯑꯗꯣ ꯃꯣꯏꯁꯤꯕꯨ ꯀꯃꯥꯏ ꯀꯃꯥꯏꯅ ꯊꯥꯒꯦ ꯊꯥꯕꯒꯤ ꯃꯑꯣꯡꯁꯤꯕꯣ
ꯆꯦ ꯃꯣꯏꯖꯦ ꯊꯕꯩ ꯃꯣꯑꯣꯡꯖꯥ
ꯎꯝ
ꯑꯩꯈꯣꯏꯒꯤ ꯍꯟꯗꯛ ꯂꯣꯛꯑ ꯃꯇꯨꯡꯗ ꯃꯣꯏꯁꯦ ꯀꯩꯅꯣ ꯊꯝꯍꯧꯅꯦꯕ ꯃꯥꯒꯤ ꯃꯔꯨꯁꯦ ꯃꯔꯨꯁꯦ ꯃꯊꯪ ꯆꯍꯤ ꯊꯥꯅꯕ ꯊꯝꯍꯧꯒꯅꯦꯕ ꯂꯣꯛꯑꯒ ꯑꯗꯨꯒ ꯃꯥꯁꯦ ꯃꯔꯨ ꯍꯨꯟꯗꯣꯏꯅꯦꯕ ꯏꯁꯦ
ꯑꯥ
ꯃꯔꯨ ꯍꯨꯜꯂ ꯃꯇꯨꯡꯗ ꯃꯥꯁꯦ ꯍꯨꯜꯂꯅꯤ ꯑꯗꯨꯒ ꯈꯔ ꯈꯔ ꯀꯥꯎꯕ ꯀꯥꯎꯕ ꯍꯧꯔꯛꯄꯩ ꯃꯇꯝꯁꯤꯗꯅꯦ
ꯎꯝ
ꯃꯅꯖꯦ
ꯎꯅꯦ
ꯈꯔ ꯈꯔ ꯍꯥꯏꯗꯤ ꯃꯄꯨꯡ ꯃꯍꯩꯗꯤ ꯄꯥꯟꯗ꯭ꯔꯤꯕ ꯃꯄꯨꯡ ꯍꯧꯔꯛꯄꯒꯤ ꯃꯇꯥꯡꯁꯦ
ꯎꯝ
ꯅꯠꯇ꯭ꯔꯒ ꯃꯍꯩ ꯄꯥꯟꯕ ꯍꯧꯔꯛꯄꯩ ꯃꯇꯥꯡꯁꯦ ꯁꯤꯁꯤꯗ ꯃꯅꯥꯁꯦ ꯀꯛꯊꯠꯄꯤꯕ ꯍꯥꯏꯗꯤ ꯃꯍꯩꯗꯣ ꯍꯦꯟꯅ ꯐꯅꯕ
ꯎꯝ
ꯑꯗꯨꯃꯥꯏꯅ ꯇꯧꯔꯒ ꯏꯆꯦ ꯑꯗꯨꯃꯥꯏꯅꯥ ꯃꯔꯨꯗꯒꯤ ꯊꯥꯗꯣꯏꯅꯦꯕ ꯃꯥꯁꯦ
ꯑꯩꯈꯣꯏꯗꯤ ꯐꯧ ꯍꯨꯟꯕꯗꯧꯅ ꯍꯨꯟꯗꯣꯏꯕ ꯅꯠꯇ꯭ꯔꯒ ꯃꯨꯜꯂꯤꯟꯊ ꯊꯣꯛꯅꯕꯤ ꯇꯧꯗꯣꯏꯔ ꯅꯠꯇ꯭ꯔꯒ ꯃꯥꯁꯦ ꯑꯗꯨꯝ ꯑꯩꯈꯣꯏꯒꯤ ꯐꯧꯅ ꯀꯩꯅꯣ ꯍꯨꯟꯕꯗꯧꯅ ꯎꯝ ꯑꯩꯈꯣꯏꯒꯤ ꯀꯩ ꯍꯥꯏꯇꯥꯔꯦ ꯑꯗꯨꯗꯤ
ꯂꯣꯟ ꯂꯣꯟ
ꯑꯩꯈꯣꯏꯒꯤ ꯐꯧ ꯍꯨꯟꯕꯗꯣ ꯂꯧꯍꯣꯟ ꯍꯨꯕ ꯅꯠꯇꯕ ꯂꯧꯀꯣꯟ ꯍꯨꯟꯕꯗꯨꯅ ꯑꯃꯨꯛꯊꯣꯛꯑꯒ ꯂꯤꯡꯊꯣꯛꯅꯩꯗꯅ
ꯑ
ꯑꯩꯈꯣꯏꯒꯤ ꯄꯥꯝꯕꯦꯟ ꯇꯧꯕꯒ ꯍꯥꯏꯅꯕꯗꯣ ꯍꯥꯏꯗꯤ ꯃꯟꯅ ꯑꯗꯨꯝ ꯃꯁꯥꯏꯒꯤ ꯈꯔ ꯈꯔ ꯍꯨꯜꯂꯒ ꯃꯥꯅ ꯇꯥꯈꯤ ꯇꯥꯈꯤ ꯖꯀꯥꯟꯗ ꯑꯗꯨꯝ ꯍꯧꯍꯟꯕꯗꯣ
ꯑꯥ
ꯑꯗꯨꯃꯥꯏꯅ ꯇꯧꯕ꯭ꯔꯣ ꯅꯠꯇ꯭ꯔꯒ ꯍꯧꯖꯤꯛꯀꯤ ꯂꯤꯡꯊꯣꯛꯅꯕ ꯑꯗꯨꯃꯥꯏꯅ ꯇꯧꯕ꯭ꯔꯕ
ꯑꯗꯨꯃꯥꯏꯅ ꯍꯨꯜꯂꯒ ꯇꯧꯋ ꯏꯆꯦ ꯑꯗꯨꯒ ꯃꯥꯁꯦ ꯍꯨꯟꯕꯁꯤꯗ ꯑꯃꯨꯛ ꯀꯩꯅꯣ ꯇꯧꯒꯗꯕꯅꯤ ꯍꯥꯏꯗꯤ ꯃꯐꯝ ꯈꯔ ꯍꯥꯏꯗꯤ ꯃꯅꯨꯡ ꯍꯨꯟꯅ ꯍꯨꯜꯂꯝꯒꯗꯕꯅꯦꯕ ꯊꯥ ꯍꯥꯏꯗꯤ ꯊꯥꯒꯗꯕ ꯆꯞ ꯃꯥꯟꯅꯩꯗ ꯍꯨꯟꯕꯗꯨꯗꯤ ꯌꯥꯔꯣꯏ ꯀꯩꯒꯤꯅꯣ ꯍꯥꯏꯗꯤ ꯍꯨꯜꯂꯗꯤ ꯆꯦꯛ ꯎꯌꯥꯟ ꯂ ꯆꯥꯊꯣꯛꯈ꯭ꯔꯅꯦꯕꯀꯣ ꯃꯅꯨꯡ ꯌꯧꯍꯟꯕ ꯑꯃ ꯃꯊꯧ ꯇꯥꯏꯌꯦꯕ
ꯃꯅꯤꯗꯥꯛ ꯑꯩꯈꯣꯏꯅ ꯍꯋꯥꯏꯒꯨꯝꯕ ꯊꯥꯕꯗ ꯇꯧꯕꯗꯣ ꯑꯗꯨꯃꯥꯏꯅ ꯀꯥꯡꯈꯨꯗ ꯍꯜꯂ ꯍꯜꯂꯒ ꯊꯥꯕꯤꯕ
ꯑꯣ ꯑꯗꯨꯗꯤ ꯃꯥꯁꯦ ꯂꯣꯛꯄꯒꯤ ꯃꯇꯝꯗꯤ ꯀꯃꯥꯏꯅ ꯇꯧꯏꯤ ꯑꯗꯒꯤ ꯂꯣꯛꯄꯁꯤꯅ ꯑꯩꯈꯣꯏꯒꯤꯗꯤ ꯐꯧꯗꯨꯗꯤ ꯑꯗꯨꯝ ꯅꯦꯝꯕꯅꯤꯅ ꯖꯔ ꯖꯔ ꯈꯥꯎꯋ ꯍꯥꯏꯏ ꯃꯥꯗꯤ ꯋꯥꯡꯕꯅꯤꯅ ꯃꯥꯒꯤ ꯂꯣꯛꯄꯒꯤ ꯃꯑꯣꯡꯁꯤꯅ ꯀꯃꯥꯏꯅ ꯇꯧꯒꯦ
ꯂꯣꯄꯣꯏ ꯃꯑꯣꯉ ꯍꯥꯏꯖꯦ ꯏꯆꯦ ꯑ ꯃꯥꯏ ꯄꯥꯝꯕꯤ ꯀꯛꯈꯠꯄ ꯇꯥꯕꯅꯤ
ꯑꯁ ꯑꯗꯨꯗꯤ ꯀꯃꯥꯏꯅ ꯇꯧꯅꯤ ꯊꯕꯛꯁꯤꯗꯤ ꯃꯌꯥꯝ ꯅꯨꯡꯉꯥꯏ ꯑꯣ ꯃꯥꯗꯤ ꯋꯥꯡꯕꯅꯤꯅ ꯀꯃꯥꯏꯅ ꯇꯧꯔꯤ
ꯋꯥꯡꯕꯖꯦ ꯏꯆꯦ ꯃꯥꯒꯤ ꯄꯥꯜꯂꯤꯕ ꯃꯀꯣꯛꯁꯦ ꯁꯤꯁꯤꯗ ꯑꯩꯈꯣꯏꯅ ꯃꯈꯥꯗꯒꯤ ꯀꯛꯑꯒ ꯃꯀꯣꯛꯁꯦ ꯀꯛꯑꯒ ꯂꯣꯛꯄꯅꯦꯕ ꯑꯗꯨꯃꯥꯏꯅ
ꯑꯗꯣ ꯃꯣꯏꯁꯦ ꯃꯄꯨꯡ ꯐꯥꯅ ꯃꯨꯟꯈ꯭ꯔꯗꯤ ꯑꯗꯨꯃꯥꯏꯅ ꯑꯩꯈꯣꯏꯁꯤꯗ ꯃꯔꯨꯁꯤꯗꯤ ꯀꯦꯜꯂꯛꯄ ꯈꯣꯠꯄꯗꯤ ꯇꯧꯕ꯭ꯔꯣ
ꯑꯥ ꯇꯧꯋꯦ ꯇꯧꯋꯦ ꯃꯔꯨꯁꯤꯡꯁꯦ ꯀꯦꯜꯂꯛꯄ ꯑꯗꯨ ꯀꯦꯔꯜ ꯂꯣꯏꯒꯦ ꯍꯥꯏꯔꯗꯤ ꯏꯆꯦ ꯑꯣꯏꯅ ꯈꯔ ꯃꯥ ꯍꯩꯖꯤꯡꯗꯤ ꯐꯥꯔꯕ
ꯎꯝ
ꯑꯗꯨꯒ ꯃꯨꯟꯗ꯭ꯔꯤꯉꯥꯏꯒꯤꯁꯦ
ꯎꯝ
ꯁꯤꯗ ꯀꯛꯊꯠꯄꯤꯔꯒ ꯊꯝꯕꯤꯕ ꯍꯌꯦꯡ ꯁꯤꯟꯅꯔꯝꯗꯥꯏ ꯑꯗꯨꯝ ꯁꯤꯖꯤꯟꯅꯕ ꯌꯥꯅꯦꯕ
ꯅꯣꯡꯃꯩ ꯅꯨꯡꯁꯥꯗ ꯐꯧꯕ ꯈꯣꯠꯄ ꯑꯗꯒꯤ ꯇꯛꯄꯁꯤꯅ ꯃꯥꯗꯤ ꯃꯀꯨ ꯑꯃ ꯌꯥꯎꯕꯗꯣ
ꯑ
ꯑꯗꯣ ꯇꯛꯄꯁꯦ ꯀꯃꯥꯏꯅ ꯇꯧꯒꯦ
ꯀꯛꯄꯁꯦ ꯃꯀꯣꯛꯇ ꯀꯛꯇꯣꯏꯅꯤ ꯏꯆꯦ ꯃꯈꯥꯗ ꯀꯛꯑꯁꯨ ꯌꯥꯏ ꯃꯀꯣꯛꯇꯒꯤ
ꯅꯠꯇꯦ ꯑꯩꯅ ꯍꯥꯏꯔꯗꯤ ꯑꯩꯈꯣꯏꯒꯤ ꯆꯅꯥꯟꯁꯦ ꯃꯍꯩꯗꯣ ꯃꯇꯣꯟꯗ ꯄꯥꯜꯂꯤꯗꯅ ꯄꯥꯝꯕꯤꯁꯤꯒꯦ ꯑꯗꯨꯗꯣ ꯑꯩꯈꯣꯏꯅ ꯀꯛꯊꯠꯂꯅꯤꯗꯅ ꯊꯥꯡꯒꯣꯟꯜꯅꯔ ꯀꯩꯅꯣꯝ ꯇꯧꯔꯒ ꯑꯗꯨ ꯀꯛꯊꯔ ꯃꯇꯨꯡꯗ ꯃꯥꯒꯤ ꯑꯩꯈꯣꯏꯅ ꯆꯥꯛ ꯍꯥꯏꯗꯤ ꯊꯣꯡꯉꯒ ꯆꯥꯒꯦ ꯍꯥꯏꯇꯥꯔꯗꯤ ꯃꯥꯒꯤ ꯃꯀꯨ ꯑꯃ ꯌꯥꯎꯔꯤꯗꯅ
ꯎꯝ
ꯑꯣ ꯃꯀꯨꯜꯁꯦ ꯍꯥꯏꯗꯤ ꯐꯧꯒꯤ ꯀꯣꯕꯔ ꯌꯥꯎꯕꯒꯨꯝꯅ ꯌꯥꯎꯔꯤꯗꯅ ꯅꯣꯏꯁꯨ ꯀꯣꯕꯔ ꯑꯃ ꯑꯗꯨꯒꯤ ꯀꯣꯕꯔꯁꯦ ꯂꯧꯊꯣꯛꯄꯒꯤ ꯃꯦꯆꯤꯟꯁꯦ ꯂꯩꯕ꯭ꯔꯕ ꯑꯩꯈꯣꯏ ꯁꯤꯗ
ꯑꯩꯈꯣꯏ ꯁꯤꯗꯗꯤ ꯐꯪꯉꯣꯏꯁꯦ ꯀꯩꯅꯣꯒꯤ ꯂꯧꯒꯤ ꯑꯩꯈꯣꯏꯅ ꯐꯧ ꯇꯛꯄꯒꯤ ꯃꯦꯆꯤꯟꯗꯣ
ꯎꯝ
ꯑꯗꯨꯗ ꯃꯆꯥꯒꯨꯝꯕ ꯐꯧ ꯃꯥꯒꯤ ꯐꯧꯒꯤ ꯍꯥꯏꯗꯤ ꯑꯩꯈꯣꯏꯅ ꯃꯀꯨ ꯈꯣꯛꯄꯗ ꯁꯤꯖꯤꯟꯅꯕ ꯐꯧ ꯃꯀꯨ ꯈꯦꯄꯒꯤ ꯃꯦꯆꯤꯟꯗ ꯅꯠꯇꯕꯤꯗ ꯃꯥꯒꯤ ꯑꯄꯤꯛꯄ ꯃꯦꯆꯤꯟ ꯂꯩꯔꯒꯅꯤ ꯑꯗꯨꯗ ꯁꯤꯖꯤꯟꯅꯕꯁꯨ ꯌꯥꯗꯤ ꯌꯥꯅꯤ ꯑꯗꯨꯒ ꯑꯩꯈꯣꯏꯒꯤ ꯑꯥ ꯒ꯭ꯔꯥꯏꯟꯗꯔꯁꯦ
ꯎꯝ
ꯁꯤꯁꯤꯗꯅꯦ ꯌꯥꯝꯅ ꯅꯦꯝꯅ ꯑꯃꯨꯛꯇꯪ ꯉꯣꯡ ꯉꫭꯡ ꯉꫭꯡ ꯉꫭꯡ ꯉꯪꯕ ꯉꯪꯉꯒ ꯑꯗꯨꯝ ꯈꯣꯛꯄ ꯌꯥꯅꯤ ꯑꯗꯒꯤ ꯑꯩꯈꯣꯏꯒꯤ ꯊꯥꯏꯅꯒꯤ ꯑꯃ ꯅꯨꯡ ꯑꯅꯤ ꯆꯥꯛꯈꯥꯏꯔ ꯈꯣꯛꯄꯗꯣ
ꯎꯝ
ꯑꯗꯨꯃꯥꯏ ꯇꯧꯔꯖꯨ ꯌꯅꯤ
ꯑꯣ ꯈꯣꯠꯄꯒꯤꯗꯤ ꯑꯗꯨꯃꯥꯏꯅ ꯑꯗꯨꯝ ꯌꯥꯅꯤꯕꯀꯣ
ꯑꯗꯨꯗꯒꯤ ꯏꯆꯦ ꯑꯩꯈꯣꯏꯅ ꯊꯥꯏꯅ ꯁꯤꯖꯤꯟꯅꯕ ꯁꯨꯝ ꯁꯨꯝ ꯁꯨꯕ ꯍꯥꯏꯕ꯭ꯔꯥ ꯀꯩꯅꯣ
ꯁꯨꯝꯕꯟꯗ ꯁꯨꯕ
ꯑ ꯁꯨꯝꯕꯟꯗꯁꯨꯨꯕꯗꯣ
ꯑꯥ
ꯑꯗꯨꯃꯥꯏꯅ ꯇꯧꯔꯁꯨ ꯌꯥꯅꯤ ꯍꯥꯏꯗꯤ ꯃꯥꯏ ꯃꯀꯨ ꯈꯣꯛꯄꯒꯤꯁꯦ
ꯑꯥ
ꯑꯗꯨ ꯃꯀꯨ ꯀꯣꯛꯄ ꯄꯥꯝꯗꯦ ꯍꯥꯏꯔꯒꯅ ꯏꯆꯦ ꯍꫭꯏꯅ ꯑꯗꯨꯝ ꯃꯥꯒꯤ ꯀꯩꯅꯣꯗꯣ ꯍꯥꯏꯗꯤ ꯀꯩꯅꯣꯗꯣ ꯍꯥꯞꯄꯦꯗꯅ ꯎꯝ ꯑ ꯃꯥꯒꯤ ꯀꯣꯕꯔꯗꯣ ꯑꯃ ꯍꯥꯞꯄꯦꯗꯅ
ꯎꯝ
ꯑꯗꯨꯒ ꯑꯗꯨꯝ ꯀꯕꯣꯛ ꯉꯧꯔ ꯆꯥꯔꯖꯨ ꯌꯥꯅꯤ ꯀꯕꯣꯛꯇꯨꯗ ꯑꯗꯨꯝ ꯀꯕꯣꯛꯇꯣ ꯗꯥꯏꯠ ꯑꯣꯏꯅꯅꯦ ꯀꯩꯅꯣ ꯇꯧꯕ ꯉꯥꯎꯊꯣꯛꯑꯦꯗꯅ ꯑꯗꯨꯒ ꯏꯆꯦ ꯍꫭꯏꯅ ꯍꯥꯞꯅꯤꯡꯉꯤꯕ ꯆꯥꯡꯗꯣ ꯍꯥꯞꯄ ꯑꯗꯨꯝ ꯆꯕꯥꯌꯅꯤ
ꯑꯗꯣ ꯅꯣꯏꯒꯤꯗꯤ ꯆꯍꯤ ꯑꯃꯗ ꯀꯌꯥꯝ ꯀꯌꯥꯗꯤ ꯂꯣꯛꯀꯦ ꯆꯅꯥꯟꯗꯣ ꯀꯕꯣꯛ ꯁꯦꯝꯕꯒꯦ ꯌꯥꯝ ꯗꯤꯃꯥꯜ ꯂꯩꯕ꯭ꯔꫭ ꯀꯃꯥꯏꯅ ꯇꯧꯒꯦ
ꯍꯣꯏ ꯂꯩ ꯏꯆꯦ ꯗꯤꯃꯥꯟ ꯃꯥꯔꯀꯦꯠꯇ ꯍꯧꯖꯤꯛ ꯗꯤꯃꯥꯟ ꯌꯥꯝ ꯂꯩ ꯆꯍꯤ ꯑꯃꯗ ꯕꫭꯔꯥ ꯎꯝ ꯃꯧꯗ꯭ꯔꯥ ꯃꯥꯄꯜ ꯆꯥꯝꯃ ꯑꯗꯨꯃꯥꯏꯅ ꯌꯧꯕ ꯑꯗꯨꯝ ꯌꯥꯎꯋꯦ ꯁꯦ
ꯑꯣ ꯑꯗꯨꯗꯤ ꯑꯁ ꯑꯗꯨꯗꯤ ꯂꯨꯍꯣꯡ ꯈꯣꯡ ꯗꫭꯡꯕꯒꯤ ꯍꯥꯏꯗꯤ ꯐꯧ ꯀꯧꯕꯕꯣꯛꯇꯨꯁꯨ ꯑꯣꯏꯔꯦ ꯑꯗꯨꯒ ꯆꯅꯥꯟꯁꯤꯁꯨ ꯑꯗꯨꯝ ꯃꯤ ꯌꯥꯝ ꯄꯥꯝꯅꯩꯑꯕ ꯆꯅꯥꯟ ꯀꯣꯛꯁꯤꯁꯨ ꯃꯗꯣ ꯑꯥ ꯄꯩꯁꯥꯁꯦ ꯀꯌꯥꯃꯨꯛꯀꯗꯤ ꯑꯗꯨꯝ ꯂꯦꯝꯃꯤ ꯆꯍꯤ ꯑꯃꯁꯤꯗꯒꯤ ꯆꯍꯤ ꯑꯃꯁꯤꯗ
ꯆꯍꯤ ꯑꯃꯗꯩ ꯆꯍꯤ ꯑꯃꯗꯩꯁꯦ ꯂꯦꯝꯃꯤꯁꯦ ꯃꯥꯒꯤ ꯊꯥꯈꯕꯣ ꯃꯥꯒꯤ ꯍꯥꯏꯗꯤ ꯃꯊꯪ ꯊꯥꯗꯣꯏ ꯄꯣꯠꯁꯦ ꯏꯆ‌ꯦ ꯀꯩꯅꯣꯅꯦꯕ ꯑꯩꯈꯣꯏꯒꯤꯁꯦ ꯂꯣꯛꯑ ꯊꯝꯃꯧꯔꯅꯤꯗꯅ ꯃꯊꯪꯒꯤ ꯊꯝꯍꯧꯔꯗꯣꯏꯅꯦꯕ ꯑꯗꯨꯒꯤ ꯍꯧꯖꯤꯛ ꯇꯤꯡꯗ꯭ꯔꯦ ꯑꯗꯨ ꯈꯨꯠꯁꯨꯃꯟ ꯀꯩꯀꯥ ꯄꯤꯊꯣꯛꯈ꯭ꯔ ꯂꯣꯏꯅ ꯄꯤꯊꯣꯛꯈ꯭ꯔ ꯃꯇꯨꯡꯗꯒ ꯑ ꯂꯨꯄꯥ ꯂꯥꯛ ꯇꯔꯨꯛꯃꯨꯛꯇꯤ ꯂꯝꯃꯤ ꯏꯆ‌ꯦ
ꯑꯁ ꯑꯗꯨꯗꯤ ꯑꯗꯨꯝ ꯌꯥꯏꯅꯦꯀꯣ ꯆꯍꯤ ꯑꯃꯗꯩꯅ ꯆꯍꯤ ꯑꯃꯗ ꯑꯗꯨꯃꯥꯏꯅ ꯐꯪꯕ ꯍꯥꯏꯁꯦ ꯅꯠꯇ꯭ꯔꯥ
ꯍꫭꯏ ꯍꯥꯏꯗꯤ ꯃꯥꯒꯤ ꯂꯣꯛꯈ꯭ꯔ ꯃꯇꯨꯡꯗ ꯑꯥꯠꯄꯣꯠ ꯑꯇꯣꯞꯄ ꯊꯥꯕꯁꯨ ꯌꯥꯏꯑꯕ ꯍꯥꯏꯗꯤ ꯆꯅꯥꯟꯗꯣ ꯃꯥꯒꯤꯗꯣ ꯂꯣꯏꯅ ꯂꯧꯊꯣꯛꯈ꯭ꯔꯗꯣꯏꯅꯦꯕ
ꯎꯝ ꯑꯗꯣ ꯅꯣꯏꯒꯤꯗꯤ ꯃꯤꯁꯦ ꯀꯌꯥꯃꯨꯛꯇꯤ ꯊꯥꯗꯣꯏ ꯃꯦꯆꯅ ꯈꯥꯎꯕ꯭ꯔꯥ ꯀꯃꯥꯏꯅ ꯇꯧꯋꯤ ꯅꯣꯏꯒꯤ ꯑꯗꯨ ꯍꯥꯏꯗꯤ ꯀꯕꯣꯛ ꯁꯥꯕꯒꯤ ꯀꯩꯀꯥ ꯃꯌꯥꯝ ꯇꯧꯕꯅꯤꯅ
ꯍꯧꯖꯤꯛꯀꯤ ꯑꯣꯏꯅꯗꯤ ꯏꯆꯦ ꯑꯩꯁꯦ ꯃꯦꯆꯤꯟ ꯑꯃ ꯄ꯭ꯂꯥꯟ ꯇꯧꯕꯅꯦꯕ ꯃꯥꯒꯤ ꯊꯥꯕꯒꯤꯁꯦ ꯊꯥꯅꯕꯁꯦ ꯃꯦꯆꯤꯟ ꯑꯣꯏꯅ ꯊꯥꯡꯒꯦ ꯇꯧꯕꯅꯦꯕ ꯍꯥꯏꯗꯤ ꯃꯦꯆꯤ ꯑꯣꯏꯅ ꯊꯥꯕꯁꯤꯅ ꯑꯃꯨꯛ ꯃꯐꯝꯁꯦ ꯑꯩꯈꯣꯏꯅ ꯁꯣꯝꯗ ꯁꯦꯠ ꯁꯦꯠ ꯑꯞ ꯇꯧꯔꯒ ꯃꯥꯒꯤ ꯆꯞ ꯆꯥꯅ ꯆꯞ ꯆꯥꯅ ꯊꯝꯃꯦꯕ ꯑꯗꯨꯝ ꯃꯦꯆꯤꯟꯁꯤꯅ ꯍꯥꯏꯗꯤ ꯑꯩꯈꯣꯏꯅ ꯇꯧꯕ ꯀꯃꯥꯟꯗꯨꯒꯤ ꯃꯇꯨꯡ ꯏ ꯃꯣꯏꯁꯦ ꯊꯕꯛ ꯇꯧꯋꯦꯕ
ꯎꯝ
ꯑꯗꯨꯃꯥꯏꯅ ꯑꯩ ꯃꯦꯆꯤꯟ ꯑꯃ ꯄ꯭ꯂꯥꯟ ꯇꯧꯕꯅꯦ ꯑꯗꯨ ꯃꯤ ꯍꯥꯏꯁꯤꯗꯕꯨ ꯃꯣꯏꯁꯨ ꯑꯗꯨꯝ ꯊꯕꯛ ꯆꯠꯇꯣꯏꯅꯤ ꯑꯗꯨꯕꯨ ꯃꯤ ꯍꯥꯏꯁꯤꯗꯤ ꯑꯩꯈꯣꯏꯒ ꯆꯞ ꯃꯥꯟꯅꯩ ꯑꯗꯨꯅ ꯍꯥꯏꯔꯝꯕꯅ ꯑꯃ ꯇꯧꯔꯝꯕꯅ ꯑꯃ ꯑꯗꯨꯃꯥꯏꯅ ꯑꯗꯨꯝ ꯂꯩꯗꯅ
ꯎꯝ
ꯑꯗꯨꯒ ꯃꯦꯆꯤꯟꯗꯨꯗꯤ ꯑꯗꯨꯝ ꯑꯩꯈꯣꯏꯅ ꯍꯥꯏꯈꯤꯕ ꯀꯃꯥꯟꯗꯨꯗꯤ ꯑꯗꯨꯝ ꯇꯧꯗꯣꯏꯅꯦꯕ ꯑꯗꯨꯃꯥꯏꯅ ꯇꯧꯗꯅ ꯑꯩꯁꯦ ꯏꯆꯦ ꯍꯧꯖꯤꯛ ꯑꯩꯅ ꯇꯧꯔꯤꯕ ꯄ꯭ꯂꯥꯟꯁꯦ ꯃꯦꯆꯤꯟ ꯑꯃ ꯂꯣꯟꯆ ꯍꯥꯏꯗꯤ ꯃꯦꯆꯤꯟ ꯑꯃ ꯂꯩꯒꯦꯅ ꯈꯜꯂꯦꯕꯀꯣ ꯑꯗꯨꯒ ꯑꯗꯨꯃꯥꯏꯅ ꯍꯧꯖꯤꯛ ꯀ ꯑꯣꯏꯅꯗꯤ ꯃꯤꯁꯦ ꯑꯌꯥꯝꯕꯅ ꯃꯤ ꯑꯩꯅ ꯑꯗꯨꯒꯤ ꯃꯌꯥꯝꯗꯣ ꯂꯣꯛꯄꯗ ꯃꯤ ꯀꯨꯟꯊ꯭ꯔꯥꯃꯨꯛꯇꯤ ꯊꯥꯗꯩꯑꯦꯕ
ꯎꯝ
ꯍꯧꯖꯤꯛꯁꯦ ꯑꯩꯁꯦ ꯃꯦꯆꯤꯟꯟꯅ ꯁꯤꯟꯁꯤꯔꯅ ꯈꯜꯂꯤꯕ ꯃꯦꯆꯤꯗ ꯁꯤꯟꯈ꯭ꯔꯗꯤ ꯑꯃꯨꯛ ꯃꯤ ꯇꯤꯡꯕꯒꯤ ꯄꯩꯁꯥꯗꯣ ꯇꯤꯡꯉꯔꯣꯏ ꯑꯗꯨꯒꯤ ꯃꯦꯆꯤꯟꯒꯤꯗꯨꯗꯤ ꯑꯩꯅ ꯂꯩꯈ꯭ꯔꯗꯣꯏꯅꯤ ꯑꯗꯨ ꯑ ꯃꯥꯗꯤ ꯊꯥꯎ ꯀꯩꯀꯥꯒꯤꯗꯣ ꯑꯩꯅ ꯑꯗꯨꯝ ꯍꯥꯟꯖꯕꯩ ꯋꯥꯅꯦꯕ ꯌꯥꯔꯛꯇ꯭ꯔꯀꯥꯟꯗ ꯈꯔ ꯁꯦꯝꯕꯗꯨ ꯃꯉ ꯔꯦ ꯑꯗꯨꯃꯥꯏꯅ ꯃꯦꯆꯤꯟꯗꯨꯗꯤ ꯑꯩꯅ ꯍꯥꯏꯕ ꯀꯃꯥꯟꯗꯨꯒꯤ ꯃꯇꯨꯡꯟꯅ ꯑꯗꯨꯝ ꯇꯧꯗꯣꯏꯅꯦꯕ
ꯑꯗꯨꯒꯤ ꯑꯗꯨꯃꯥꯏꯅ ꯂꯩ ꯄ꯭ꯂꯥꯟꯁꯤꯠꯁꯦ ꯑꯩꯁꯦ ꯍꯥꯏꯗꯤ ꯐꯥꯔꯝꯗꯨꯁꯨ ꯑꯃꯨꯛ ꯆꯥꯎꯊꯣꯛꯁꯦꯅ ꯈꯜꯂꯤꯕ ꯑꯩꯁꯦ
ꯎꯝ ꯎꯝ ꯌꯥꯏ ꯌꯥꯏ ꯅꯪꯒꯤ ꯀꯔꯕꯥꯔꯁꯦ ꯑꯗꯨꯝ
ꯆꯔꯥꯟ ꯈꯛꯇ ꯅꯠꯇꯦꯕ ꯇꯧꯒꯦꯅ ꯈꯜꯂꯤꯁꯦ ꯆꯔꯥꯟꯗꯨꯅ ꯈꯛꯇꯗꯤ ꯑꯣꯏꯔꯔꯣꯏꯕ ꯍꯥꯏꯗꯤ
ꯗꯕꯜꯗ ꯂꯥꯛꯄ ꯌꯥꯕ꯭ꯔꯣ ꯑꯃ ꯑꯩ ꯄ꯭ꯂꯥꯟ ꯇꯧꯒꯦ ꯈꯟꯕ
ꯑꯣ ꯑꯣ ꯑꯁ ꯌꯥꯏꯅꯦ ꯅꯪꯒꯤ ꯋꯥꯈꯜꯂꯣꯟꯁꯤꯁꯨ
ꯎꯝ
ꯑꯗꯣ ꯑꯩꯈꯣꯏꯒꯤ ꯆꯅꯥꯟꯁꯦ ꯃꯥꯒꯤ ꯎ ꯍꯧꯖꯤꯛꯀꯤ ꯃꯍꯩꯗꯣ ꯀꯛꯊꯠꯈ꯭ꯔ ꯃꯇꯨꯡꯗ ꯄꯥꯝꯕꯤꯁꯤꯗꯤ ꯀꯃꯥꯏꯅ ꯇꯧꯏ ꯃꯩ ꯊꯥꯗꯣꯛꯄ꯭ꯔꯥ ꯅꯠꯇ꯭ꯔꯒ ꯀꯃꯥꯏꯅ ꯇꯧꯒꯦ
ꯁꯦ ꯑꯩꯒꯤ ꯑꯣꯏꯅꯗꯤ ꯃꯥꯏ ꯄꯥꯝꯕꯤꯁꯦ
ꯎꯝ
ꯐꯔꯇꯤꯂꯥꯏꯖꯔ ꯁꯦꯝꯃꯦ ꯍꯥꯏꯇꯥꯔꯦꯅꯦ ꯀꯝꯄꯣꯁ ꯀꯥꯏꯅꯕꯗꯣ
ꯎꯝ
ꯑꯗꯨꯃꯥꯏꯅ ꯑ ꯀꯣꯝ ꯑꯃꯗ ꯃꯥꯒꯤ ꯆꯤꯛꯀꯤ ꯃꯅꯥꯁꯤꯡꯁꯦ ꯂꯣꯏ ꯍꯥꯞꯆꯤꯜꯂꯅꯦꯕ
ꯎꯝ
ꯑꯗꯨꯒ ꯃꯥꯒꯤ ꯆꯦꯟꯊꯣꯛꯀꯨꯝꯕ ꯈꯔ ꯊꯥꯗꯈ꯭ꯔꯅꯤ ꯑꯗꯨꯒ ꯁꯟꯊꯤꯒꯨꯝꯕ ꯌꯦꯟꯊꯤꯒꯨꯝꯕ ꯈꯔ ꯊꯥꯗꯔꯅꯤ ꯑꯗ ꯑꯗꯒꯤ ꯑꯩꯈꯣꯏꯒꯤꯥꯎ ꯍꯥꯎꯁ ꯍꯣꯜꯒꯤ ꯍꯥꯎꯁ ꯍꯣꯜꯒꯤ ꯑꯩꯈꯣꯏꯅ ꯆꯥꯛꯀꯨꯝꯕ ꯆꯥꯕꯒꯤ ꯂꯨꯈꯥꯛꯀꯨꯝꯕꯗꯣ
ꯑ
ꯑꯗꯨꯝꯕꯗꯨꯁꯨ ꯑꯗꯨꯝ ꯊꯥꯗꯈ꯭ꯔꯅꯤ ꯑꯗꯨꯃꯥꯏꯅ ꯇꯧꯔꯒ ꯃꯣꯏꯁꯦ ꯍꯥꯏ ꯁꯒꯤ ꯍ ꯄꯨꯨꯟꯗ ꯈꯣꯠꯂ ꯇꯧꯔꯒ ꯃꯥꯒꯤ ꯍꯥꯔꯁꯤ ꯑꯃ ꯑꯩꯈꯣꯏ ꯋꯥꯟꯗꯔꯤꯁꯦ ꯏꯁꯤꯡ ꯏꯁꯤꯡ ꯌꯃ ꯑ
ꯀꯩꯅꯣꯗꯣ ꯃꯥꯒꯤ ꯄꯥꯝꯕꯤꯁꯦ ꯃꯩ ꯊꯥꯗꯣꯛꯑꯒ ꯎꯠꯇꯨꯅ ꯑꯃꯨꯛ ꯂꯩꯍꯥꯎ ꯀꯩꯀꯥ ꯁꯦꯝ ꯇ ꯌꯥꯗꯧꯕꯗꯤ ꯃꯥꯜꯂꯦ
ꯎꯠꯁꯦ ꯑꯗꯣ ꯑꯩꯗꯤ ꯃꯩꯗꯣ ꯊꯥꯗ꯭ꯔꯦꯕ ꯀꯩꯒꯤꯅꯣ ꯍꯥꯏꯗꯤ ꯃꯩ ꯊꯥꯕꯁꯤꯅ ꯑꯃꯨꯛ ꯉꯁꯥꯏꯒꯤ ꯊꯣꯛꯂꯛꯏꯕ ꯃꯩꯈꯨ ꯃꯌꯥꯝꯁꯤꯅ ꯑꯩꯈꯣꯏꯒꯤ